ꯑꯣꯀꯦ ꯁꯤꯌꯣꯔ ꯁꯔ ꯇꯥꯕ꯭ꯔꯣ ꯍꯜꯂꯣ ꯍꯜꯂꯣ
ꯇꯥ
ꯇꯕ꯭ꯔꯣ ꯇꯥꯏꯌꯦ
ꯑꯣ
ꯇꯥꯕ꯭ꯔꯣ ꯑꯩ ꯑꯩ ꯈꯣꯟꯗꯤ
ꯑꯣ ꯇꯥꯏꯌꯦ
ꯑꯣ ꯑꯣ ꯉꯁꯥꯏꯅ ꯑꯗꯨꯒꯤꯅꯤ ꯆꯥꯛ ꯆꯥꯔꯕ꯭ꯔꯣ
ꯆꯥꯔꯦ ꯕꯣꯜ ꯃꯔꯝꯗ ꯉꯥꯡꯅꯕꯀꯣ ꯍꯧꯖꯤꯛꯇꯣ
ꯑꯣ ꯑꯣ ꯑꯣ ꯀ꯭ꯔꯤ ꯌꯦꯟꯁꯥꯡ ꯆꯥꯔꯦ
ꯑꯥ ꯑꯩꯈꯣꯏꯅ ꯆꯥꯕꯗꯣ ꯀꯩꯅꯣ ꯆꯥꯏꯌꯦ ꯌꯦꯟ ꯆꯥꯏꯌꯦ
ꯑꯁ ꯆꯞ ꯃꯥꯟꯅꯩ ꯉꯁꯤ ꯀꯔꯤꯒꯤꯅꯣ
ꯌꯦꯟ ꯗꯦ ꯇꯥꯕ
ꯍꯣꯏ ꯑꯩꯈꯣꯏꯁꯨ ꯌꯦꯟ ꯊꯣꯡꯉꯦ ꯑꯩ ꯏꯃꯥꯅ
ꯑꯩ ꯃꯦꯁꯦꯁ ꯊꯥꯕꯅꯦ ꯐꯪꯕ꯭ꯔꯥ
ꯍꯧꯖꯤꯛꯔꯣ
ꯍꯣꯏ
ꯈꯪꯗꯦ ꯑꯩ ꯌꯦꯡꯒꯤ
ꯐꯪꯗꯦ ꯅꯪ ꯅꯠꯇꯕ ꯃꯥꯥꯟꯂꯦ ꯑꯗꯨꯗꯤ
ꯑꯥ ꯐꯣꯟ ꯑꯇꯣꯞꯄ ꯊꯝꯕꯀꯣ ꯑꯗꯨ ꯑꯩ ꯌꯦꯡꯒꯦ ꯌꯦꯡꯒꯦ
ꯑꯥ
ꯀꯔꯤꯅꯣ
ꯑꯅꯤ ꯄꯥꯏꯕꯒꯤꯔꯣ ꯅꯪ
ꯍꯣꯏ
ꯅꯝ
ꯍꯣꯏ ꯍꯣꯏ ꯍꯣꯏ ꯇꯥꯕ꯭ꯔꯣ
ꯍꯣ ꯌꯥꯏꯌꯦ ꯌꯥꯏ ꯀꯥꯏꯗꯦ
ꯇꯥꯕ꯭ꯔꯣ
ꯇꯥꯏꯌꯦ ꯅꯪ ꯇꯥꯗꯕ꯭ꯔꯣ
ꯇꯥꯏ ꯅꯪꯗꯣ ꯑꯩꯅ ꯉꯥꯡꯂꯤꯁꯦ ꯒ꯭ꯌꯥꯟ ꯇꯥꯗꯩ ꯀꯔꯤ ꯍꯥꯏꯕ꯭ꯔꯣ ꯅꯣ ꯍꯥꯍꯥ ꯀꯔꯤ ꯍꯥꯏꯕꯅꯣꯅꯦ ꯅꯪ ꯒ꯭ꯌꯥꯟ ꯇꯥꯗꯦꯗ ꯑꯩ
ꯑꯥ ꯌꯥꯔꯦ ꯌꯥꯔꯦ ꯇꯥꯔꯦ ꯇꯥꯔꯦ ꯑꯍꯤ
ꯑꯩ ꯃꯁꯤꯒꯤ ꯅꯝꯕꯔ ꯑꯥ ꯑꯩꯒꯤ ꯋꯥꯆꯞ ꯅꯝꯕꯔꯁꯦ
ꯑꯥ
ꯑꯩ ꯃꯁꯤꯗ ꯑꯩꯈꯣꯏꯅ ꯍꯧꯔꯤꯛ ꯍꯧꯖꯤꯛ ꯑꯥ ꯋꯥꯔꯤ ꯇꯧꯔꯤꯕꯁꯤꯗ ꯊꯝꯗꯦꯕꯀꯣ ꯑꯗꯨ ꯑꯇꯣꯞꯄ ꯅꯝꯕꯔ ꯊꯝꯕ ꯑꯗꯨꯒꯤ ꯃꯥꯜꯂꯦ ꯕꯣꯜ ꯌꯦꯡꯉꯗꯨ
ꯃꯣꯜ ꯌꯦꯡꯅꯤꯉꯥꯏ ꯔꯦꯗꯤꯔꯣ
ꯑꯩꯔꯣ
ꯌꯦꯁ ꯑꯧ
ꯃꯔꯛ ꯃꯔꯛꯇ ꯑꯗꯨꯝ ꯊꯦꯠꯂꯦꯅꯦ ꯁꯣꯏꯕꯒꯤ
ꯁꯨꯃꯥꯏ ꯇꯧꯕꯅꯤ ꯑꯩꯁꯨ
ꯍꯩꯄꯥ ꯌꯥꯝ ꯁꯥꯖꯅꯤꯡꯕꯗꯣ
ꯑꯗꯨꯗꯤ
ꯉꯁꯤ ꯀꯅꯥꯗ ꯂꯦꯞꯄꯦ ꯑꯅꯦꯝꯕꯗꯨꯔꯣ ꯑ ꯐ ꯍꯣꯏ
ꯈꯪꯗ꯭ꯔꯤꯗ ꯉꯁꯤꯁꯦ ꯑꯁ ꯒ꯭ꯌꯥꯟ ꯇꯥꯗꯦ ꯑꯁꯤ ꯌꯦꯡꯒꯗ꯭ꯔꯥ ꯌꯦꯡꯉꯣꯏꯗꯔ ꯑꯗꯨꯒꯤꯅꯦ
ꯑꯥ ꯉꯔꯥꯡꯒꯤ ꯃꯤꯁꯤꯡꯁꯦ ꯑꯩ ꯌꯥꯝ ꯇꯨꯀꯠꯆꯩꯌꯦꯗ ꯉꯔꯥꯡꯒꯤ ꯃꯤ ꯉꯥꯛꯇ ꯉꯥꯡꯅꯄ ꯑꯗꯨꯒꯨꯝꯕ ꯐꯠꯇꯕ ꯂꯤꯆꯠꯇꯣ ꯇꯧꯔꯛꯀꯅꯨ ꯍꯥꯏꯕ ꯈꯪꯕ꯭ꯔꯥ ꯉꯔꯥꯡ ꯌꯥꯝꯗꯕꯒꯤ ꯀꯤ ꯉꯁꯤ ꯉꯔꯥꯡ ꯉꯝꯗꯕ ꯈꯣꯏꯒꯤ ꯏꯁꯇꯦꯇꯁ ꯉꯁꯤ ꯌꯦꯡꯕ ꯅꯨꯡꯉꯥꯏꯔꯦ ꯍꯦ
ꯈꯪꯉꯦ ꯑꯩ ꯑꯩ ꯉꯔꯥꯡꯁꯨ ꯌꯦꯡꯅꯤꯡꯉꯤ ꯑꯗꯨꯕꯨ ꯈꯔꯗꯤ ꯌꯦꯡꯉꯦꯀꯣ ꯑꯗꯨ ꯇꯨꯝꯅꯤꯡ ꯃꯟꯕꯒꯤ ꯇꯨꯝꯕ ꯆꯠꯈ꯭ꯔꯦ ꯑꯥ ꯆꯠꯂꯦꯕ ꯄ ꯑꯩꯗꯤ ꯑꯗꯨꯒ ꯑꯌꯨꯛꯇ ꯍꯧꯒꯠꯂꯝꯕ ꯃꯇꯝꯗ ꯑꯩꯅ ꯌꯦꯡꯕ ꯃꯇꯝꯗ ꯑꯥ ꯕꯥꯩ ꯕꯥꯏ ꯆꯠꯈ꯭ꯔꯦ
ꯅꯨꯡꯁꯤꯌꯦ ꯅꯨꯡꯁꯤꯔꯁꯨ ꯅꯣꯏꯒꯤ ꯅꯨꯡꯁꯤ ꯀꯤꯕꯗꯤ ꯑꯣꯏꯗꯕꯒꯤ ꯅꯨꯡ ꯁꯤꯕ ꯀꯧꯋꯦ ꯍꯣꯏ ꯏꯁꯥ ꯏꯁꯥꯒꯤ ꯑꯄꯥꯝꯕ ꯑꯃꯗꯤ ꯂꯣꯏ ꯂꯩꯕꯅꯦ ꯑꯗꯨ ꯃꯤ ꯑꯣꯏꯕꯒꯤ ꯃꯤꯅꯨꯡꯁꯤ ꯍꯥꯏꯕ ꯑꯃ ꯂꯩꯗꯅꯀꯣ
ꯍꯣꯏ ꯍꯣꯏ ꯑꯗꯨ ꯅꯪꯗꯤ ꯌꯦꯡꯒꯗ꯭ꯔꯣ ꯉꯁꯤꯗꯤ
ꯌꯦꯡꯗ꯭ꯔꯗꯤ ꯉꯁꯤꯗꯤ ꯑꯩꯒꯤ ꯃꯤꯅꯦ ꯑꯩ ꯑꯩ ꯉꯥ ꯑꯩꯗꯤ ꯂꯣꯏꯅ ꯃꯥꯛ ꯅꯨꯡꯁꯤ ꯁꯤꯗ ꯉꯔꯥꯡꯁꯨ ꯑꯗꯨꯝ ꯑꯩꯁꯨ ꯏꯁꯇꯦꯇꯁ ꯊꯥꯒꯠꯂꯦ ꯍꯥꯏꯗꯤ ꯉꯝꯃꯣ ꯍꯥꯏꯅꯀꯣ
ꯍꯣꯏ
ꯅꯨꯡꯁꯤꯌꯦꯅ ꯃꯣꯏꯒꯤ ꯏꯔꯥꯜ ꯂꯣꯏꯈ꯭ꯔꯅꯤ ꯃꯤ
ꯑꯗꯨꯅꯦ ꯑꯗꯨꯅꯦ ꯑꯗꯨ ꯆꯨꯝꯃꯦ
ꯅꯣꯏꯗꯤ ꯌꯥꯝꯅ ꯌꯦꯡꯊꯤꯃꯜꯂꯦꯕ ꯑꯗꯨꯃꯛꯇꯤ ꯐꯠꯇꯕ ꯑꯩꯒꯤ ꯏꯁꯇꯦꯇꯁ ꯄꯁ ꯐꯥꯎ ꯌꯥꯗꯦꯅꯦ ꯅꯣꯏꯒꯤ ꯃꯤꯒꯤ ꯅꯣꯏ ꯃꯤ ꯁꯦ ꯈꯔ ꯈꯦ ꯇꯣꯉꯥꯟ ꯇꯣꯉꯥꯟꯕ ꯑꯃ ꯌꯥꯎꯅꯕ
ꯑꯣ
ꯄꯥꯁꯇꯔ ꯐꯥꯎ ꯌꯥꯎꯏꯤꯅꯦ ꯁꯤ ꯃꯔꯛꯇ
ꯑꯁꯤ ꯃꯥ ꯑꯁꯤ ꯃꯔꯛꯇ ꯍꯥꯏꯕꯗꯤ
ꯑꯁꯤꯒꯤ ꯕꯣꯜ ꯃꯔꯝꯗꯀꯣ
ꯑꯣ ꯑꯣ ꯃꯈꯣꯏꯁꯨ ꯌꯦꯡꯕ ꯃꯈꯣꯏꯁꯨ ꯌꯦꯡꯕ ꯃꯥꯜꯂꯦ ꯑꯗꯨꯗꯤ
ꯌꯦꯡꯉꯁꯨ ꯃꯣꯏꯅ ꯃꯌꯥꯏꯗ ꯍꯥꯏꯒꯗꯕꯗ ꯃꯣꯏꯅ ꯑꯃꯨꯛ ꯐꯤꯡꯒꯜꯂ ꯃꯣꯏꯅ ꯍꯦꯟꯖꯤꯟꯕ ꯑꯩꯈꯣꯏꯅ ꯇꯧꯕꯗꯤ ꯑꯃꯔꯣꯝꯗ ꯐꯖꯩꯌꯦꯕꯀꯣ ꯃꯥꯅ ꯍꯦꯟ ꯊꯦꯟꯖꯤꯟꯕꯗꯤ ꯐꯖꯕ ꯋꯥꯠꯂꯦꯅ ꯃꯤ ꯑꯃꯍꯣꯏꯗꯤ ꯂꯩꯌꯦꯗꯅ ꯒ꯭ꯌꯥꯟ ꯇꯥꯔꯦ ꯑꯩꯅ ꯍꯥꯏꯗ꯭ꯔꯁꯨ ꯑꯩ ꯍꯥꯏꯅꯤꯡꯒꯦ
ꯑꯗꯨꯁꯨ ꯃꯥ ꯃꯈꯣꯏꯁꯨ ꯄꯨꯟꯁꯤ ꯍꯥꯏꯕ ꯇꯥꯔꯦ ꯑꯩꯈꯣꯏ
ꯍꯣꯏ ꯃꯤ ꯑꯣꯏꯕ ꯑꯣꯏꯕꯅꯤꯅ ꯃꯣꯏꯁꯨ ꯑꯗꯨꯕꯨꯗꯤ ꯄꯨꯋꯦ ꯈꯪꯉꯦꯕ ꯑꯗꯨ ꯑꯣ ꯃꯣꯏꯗ ꯑꯩꯈꯣꯏꯒ ꯈꯔ ꯈꯦꯠꯅꯔꯛꯀꯗꯣ ꯈꯦꯠꯅꯅꯤꯉꯥꯏ ꯍꯣꯠꯅꯕ ꯇꯥꯝꯅꯦ ꯍꯧꯖꯤꯛꯁꯨ ꯃꯥꯅ ꯍꯥꯏꯕꯗꯨ ꯀꯔꯤꯔꯥ
ꯑꯥ
ꯃꯥꯅ ꯍꯧꯖꯤꯛ ꯍꯥꯏꯕꯀꯣ ꯑꯥ ꯎꯝ ꯀꯔꯤ ꯍꯥꯏ ꯔꯤꯌꯦꯜ ꯋꯥꯔꯤꯌꯔ ꯑꯁꯤꯅꯗꯤ ꯀꯩꯅꯗꯣ ꯑꯀꯟꯕꯒꯤ ꯑꯣꯏꯕꯒꯤꯅꯦ ꯑꯗꯨꯗ ꯍꯥꯏꯕ ꯑꯗꯨꯕꯨ ꯅꯣꯏꯒꯤ ꯃꯤꯁꯨ ꯅꯣꯏꯒꯤ ꯒꯣꯠꯅꯦ ꯍꯥꯏꯕ ꯅꯠꯇ꯭ꯔꯣ ꯑꯀꯟꯕ ꯑꯣꯏꯒꯦꯔꯥ ꯑꯥ ꯇꯦꯞ ꯀꯔꯤ ꯀꯔꯤ ꯑꯣꯏ ꯒꯣꯠꯇꯤ ꯒꯣꯠꯅꯤ ꯑꯩꯅ ꯑꯗꯨꯃꯥꯏꯅ ꯃꯥꯒꯤ ꯑꯦꯛꯁꯄꯤꯔꯤꯟꯁꯇ ꯇꯧꯕꯤꯔꯁꯤ ꯁꯇꯦꯇꯁ ꯊꯝꯕꯤ ꯑꯩꯅ ꯒꯣꯠꯇꯤ ꯒꯣꯠꯅꯤ ꯀꯔꯤ ꯑꯗꯨꯗ ꯃꯥꯅ ꯑꯣꯄꯣꯅꯦꯟꯗꯨ ꯀꯟꯕꯒꯤꯅꯦ ꯈꯣꯠꯄꯒꯤ ꯑꯗꯨꯗ ꯍꯥꯏꯕ ꯌꯥꯗ꯭ꯔꯦ ꯍꯥꯏꯕ ꯑꯗꯨꯒ ꯍꯧꯖꯤꯛꯅ ꯑꯃꯣꯏꯅ ꯑꯃ ꯍꯟꯗꯛ ꯍꯧꯖꯤꯛ ꯑꯩꯒꯤ ꯄꯥꯔꯇꯤꯒ ꯑꯃꯒ ꯅꯥ ꯇꯧꯕ ꯑꯩꯈꯣꯏꯒꯤ ꯑꯃꯗꯣ ꯑꯁꯤꯗ ꯂꯩꯔꯦ ꯍꯥꯏꯅ ꯊꯥꯒꯠꯂꯦ ꯀꯩꯪ ꯍꯥꯏꯕ
ꯑꯥ ꯐꯩꯅꯦ ꯑꯗꯨꯗꯤ ꯆꯠꯄꯣ ꯑꯃ ꯆꯠꯀꯦ ꯍꯥꯏꯁꯤꯔ
ꯏꯟꯇꯔꯦꯁꯇꯤꯡ ꯂꯁ ꯌꯥꯝ ꯅꯨꯡꯉꯥꯏꯕ ꯍꯧꯖꯤꯛꯇꯤ ꯅꯪꯅ ꯐꯣꯟ ꯇꯧꯔꯛꯄꯗꯣ ꯏꯄꯥ ꯍꯥꯟ ꯇꯧꯔꯛꯄ ꯑꯗꯨꯒꯤ ꯅꯝꯕꯔꯗꯣ ꯈꯪꯗꯕꯒꯤꯀꯣ
ꯑꯣ ꯑꯣ
ꯑꯗꯨꯒꯤ ꯑꯩꯅ ꯊꯝꯃꯒꯦ ꯑꯃ ꯇꯧꯕꯤꯒꯦ ꯁꯤꯃ ꯏꯃꯗꯤ ꯊꯝꯈ꯭ꯔꯁꯦ ꯑꯩ ꯅꯝꯕꯔꯁ ꯂꯣꯏꯅ ꯃꯥꯡꯈ꯭ꯔꯕ ꯃꯣꯏꯗꯤ ꯂꯥꯟꯅ ꯂꯧꯈ꯭ꯔꯕ ꯑꯩꯕꯨ ꯏꯃꯨꯡꯒꯤ ꯅꯝꯕꯔꯖꯨ ꯂꯣꯏꯅ ꯂꯩꯇ꯭ꯔꯦꯕ
ꯐꯣꯟ ꯅꯝꯕꯔꯗꯣ ꯑꯣ ꯇꯥꯏꯌꯦ ꯃꯣꯏꯒꯤ ꯐꯣꯟ ꯅꯝꯕꯔ ꯑꯗꯣ ꯑꯩꯉꯣꯟꯗ ꯂꯣꯏꯅ ꯃꯥꯡꯈ꯭ꯔꯕꯅꯤꯅ ꯃꯣꯏꯁꯦ ꯑꯩꯅ ꯁꯥꯎꯕꯒꯤ ꯀꯔꯤ ꯀꯔꯤ ꯈꯜꯂꯦꯕꯀꯣ
ꯍꯣꯏ
ꯑꯩ ꯑꯩꯗꯤ ꯏꯁꯇꯦꯇꯁ ꯌꯥꯝ ꯊꯥꯒꯠꯂꯒ ꯏꯁꯇꯦꯇꯁ ꯊꯥꯒꯠꯄ ꯃꯤꯅꯦꯕ ꯑꯩꯗꯤ ꯎꯔꯛꯇꯕꯩ ꯒꯤ ꯃꯣꯏꯁꯦ ꯑꯩꯕꯨ ꯌꯥꯝ ꯅꯤꯡꯁꯤꯡꯕꯅꯦ
ꯑꯗꯨꯅꯦ ꯑꯗꯣ ꯅꯪꯒꯤ ꯋꯥꯆꯦꯞ ꯏꯁꯇꯦꯇꯁ ꯑꯥ ꯗꯤꯄꯤꯗ ꯂꯟ ꯅꯪꯒꯤ ꯀꯔꯤ ꯍꯥꯏꯁꯤꯔ
ꯑꯥ ꯀꯗꯧꯕ
ꯑꯗꯣ ꯅꯪ ꯅꯪ ꯔꯣ ꯅꯪꯒꯤ ꯇꯤꯄꯤꯗ ꯂꯕ
ꯀꯅꯥ ꯑꯣꯏꯒꯦꯔꯣ
ꯇꯥꯕ꯭ꯔꯣ
ꯇꯥꯏꯌꯦ ꯀꯅꯥ ꯑꯣꯏꯒꯦꯔꯣ ꯑꯩ ꯗꯤꯄꯤꯗ ꯍꯥꯞꯄꯗꯣ
ꯅꯪꯗꯤ ꯀꯅꯥꯔꯣ ꯍꯪꯕꯒꯤꯅꯤꯗꯅ ꯇꯥꯏꯌꯦ
ꯗꯤꯞ ꯅꯕꯗꯤ ꯇꯥꯏꯑꯦꯀꯣ
ꯑꯥ
ꯑꯩ ꯑꯩ ꯑꯗꯣ ꯅꯪꯒꯤ ꯗꯤꯕꯤꯗ ꯂꯩꯕꯁꯤ ꯅꯪ ꯍꯥꯏꯕꯅꯦ
ꯇꯥꯏꯌꯦ ꯇꯥꯏꯌꯦ
ꯅꯪ ꯅꯪꯒꯤ ꯗꯤꯄꯤꯗ ꯂꯩꯕꯗꯣ ꯅꯪꯂꯣ ꯍꯥꯏꯕꯅꯦ
ꯃꯥꯅꯦ ꯍꯥꯏꯕ ꯀꯅꯥꯒꯤ ꯊꯝꯒꯦꯔꯣ
ꯑꯩ ꯀꯗꯥꯏꯗꯅꯣ ꯃꯗꯤ ꯎꯕꯒꯨꯝ ꯇꯧꯕ ꯑꯗꯨꯒꯤꯅꯦ
ꯀꯗꯥꯏ ꯋꯥꯏꯗ ꯀꯗꯥꯏ ꯋꯥꯏꯗꯅꯣ ꯀꯗꯥꯏꯋꯥꯏꯗ ꯎꯕ꯭ꯔꯥ ꯍꯥꯏꯕ
ꯏꯃꯥꯅꯥꯕꯤ ꯑꯃꯥ ꯂꯩꯌꯦ
ꯑꯦꯛꯖꯦꯛ ꯃꯐꯝꯗꯣ ꯑꯥ
ꯃꯐꯝꯗꯤ ꯍꯣꯏ ꯇꯥꯏ
ꯑꯥ ꯃꯐꯝ ꯍꯥꯏꯕꯗꯤ ꯃꯐꯝ ꯗꯣ ꯗꯥꯏꯔꯦꯛ ꯍꯥꯏꯗ꯭ꯔꯁꯨ ꯑꯃ ꯂꯩꯗꯅ
ꯑꯣ ꯃꯐꯝꯗꯨꯔꯣ
ꯎꯝ
ꯍꯧꯖꯤꯛ ꯅꯈꯣꯏ ꯂꯩꯕ ꯇꯝꯄꯥꯛꯇꯅꯤꯀꯣ ꯍꯣꯏ ꯇꯝꯄꯥꯛꯇ ꯇꯝꯄꯥꯛꯇ ꯇꯝꯄꯥꯛ ꯑ ꯇꯝꯄꯥꯛ ꯍꯣꯁ ꯅꯠꯇꯦ ꯍꯣꯁꯄꯤꯇꯥꯜꯗ ꯃꯥꯅ ꯅꯔꯁꯀꯨꯝꯕ ꯇꯧꯔꯝꯃꯤꯕꯀꯣ ꯍꯥꯏꯕꯗꯤ ꯑꯥ ꯃꯥꯁꯦ ꯅꯔꯁ ꯇꯝꯕ ꯅꯠꯇꯦ ꯍꯥꯏꯗꯤ ꯃꯥꯅ ꯊꯕꯛ ꯊꯕꯛ ꯅꯔꯁ ꯇꯧꯕꯀꯣ ꯑꯗꯨ ꯃꯥꯟꯕ ꯑꯗꯨꯒꯤꯅꯤ
ꯑꯣ ꯅꯠꯇꯦ ꯅꯠꯇꯦ ꯑꯩꯗꯤ ꯑꯗꯨ ꯑꯣꯏꯗꯦ
ꯑꯗꯨꯝ ꯌꯥꯝ ꯃꯥꯟꯕꯀꯣ
ꯏꯕꯥꯅꯤꯁꯦ ꯕꯣꯜ ꯌꯦꯡꯕ ꯆꯠ ꯆꯥꯔꯗꯤ
ꯍꯧꯖꯤꯛꯔꯣ
ꯑꯣ ꯃꯇꯝ ꯇꯥꯔꯕ꯭ꯔꯣ
ꯇꯥꯔꯦ ꯇꯨꯃꯤꯟ ꯂꯩꯎ ꯂꯥꯏꯅꯞ ꯀꯨꯝꯕꯁꯨ ꯇꯥꯎꯅꯤꯗꯅ ꯀꯣ
ꯀꯔꯤꯒꯤꯅꯣ
ꯍꯦ ꯍꯧꯕꯗ ꯌꯦꯡꯗꯔꯁꯨ ꯌꯥꯏꯑꯦꯕ
ꯉꯁꯤ ꯌꯥꯝ ꯉ ꯌꯥꯝ ꯉꯥꯂꯦ ꯉꯁꯤꯗꯤ
ꯑꯗꯨꯅꯦ ꯑꯩꯁꯨ ꯄꯨꯡ ꯌꯥꯝ ꯇꯥꯏ ꯇꯨꯝꯅꯤꯡꯕꯒ ꯁꯤꯒꯗꯧꯔꯦ ꯑꯩꯗꯤ ꯁ
ꯑꯣ ꯊꯕꯛ ꯇꯧꯔꯤꯔꯣ ꯑꯗꯨꯒ ꯀꯣꯂꯦꯖꯀꯨꯝꯕꯁꯨ ꯀꯥꯔꯤꯕꯔ ꯅꯪꯗꯤ ꯑꯗꯨꯗꯤ ꯊꯕꯛ ꯇꯧꯕ ꯃꯥꯜꯂꯦꯀꯣ ꯋꯥꯔꯗꯤ
ꯌꯨꯝꯗ ꯇꯨꯝꯕ ꯆꯥꯕ ꯇꯧꯕ ꯉꯁꯤꯅ ꯑꯃꯨꯛ ꯀꯣꯏꯕ
ꯍꯥꯏꯕꯗꯤ ꯍꯧꯖꯤꯛꯀꯥꯟ ꯍꯥꯏꯕꯅꯤꯅ ꯀꯣꯂꯦꯖ ꯀꯨꯝꯕ ꯀꯕ꯭ꯔꯥ ꯑꯗꯨ
ꯀꯣꯂꯦꯖꯇꯤ ꯀꯥꯕ ꯂꯣꯏꯈ꯭ꯔꯦ
ꯑꯣ ꯑꯣ
ꯅꯪꯗꯤ
ꯑꯗꯨ ꯊꯞ ꯑꯩꯁꯨ ꯂꯣꯏꯈ꯭ꯔꯦ ꯑꯣ
ꯆ ꯆꯍꯤ ꯑꯉꯥꯡꯔꯣ ꯑꯣ ꯑꯣ ꯀꯨꯝꯁꯤꯅ ꯂꯣꯏꯕ꯭ꯔꯣ
ꯍꯣꯏ ꯑꯩꯒꯤ ꯈꯣꯟ ꯇꯥꯕꯗ ꯑꯉꯥꯡꯔ ꯑꯥꯍꯜꯂ ꯈꯪꯗ꯭ꯔꯣ
ꯈꯪꯗꯦ
ꯑꯉꯥꯡ ꯅꯠꯇ꯭ꯔꯦꯍꯦ ꯑꯍꯟꯅꯦ
ꯑꯩꯗꯤ
ꯍꯥꯥ
ꯁꯛꯇ ꯅꯠꯇꯕ ꯑꯩꯒꯤ ꯈꯣꯟꯗ ꯑꯉꯥꯡ ꯃꯥꯟꯕ꯭ꯔꯥ ꯑꯍꯟ ꯃꯥꯟꯕ꯭ꯔꯕ
ꯑꯥ ꯅꯪꯒꯤꯁꯦ
ꯎꯝ ꯁꯛꯇ ꯍꯥꯏꯈꯤꯒꯅꯨ
ꯍꯣꯏ ꯀꯨꯟ ꯀꯨꯝꯕꯗꯤ ꯍꯦꯜꯂꯝꯒꯅꯤ
ꯀꯨꯟꯒꯤ ꯃꯅꯨꯡ ꯀꯔꯤ ꯃꯅꯨꯡꯗ ꯀꯨꯟ ꯃꯉꯥꯒꯤ ꯃꯅꯨꯡꯗ
ꯍꯣꯏ ꯀꯨꯟ ꯃꯉꯥꯒꯤ ꯃꯅꯨꯡꯗ ꯀꯨꯝꯕ ꯑꯣꯏꯔꯝꯒꯅꯤ
ꯆꯨꯝꯕ꯭ꯔꯣ
ꯆꯨꯝꯗꯦꯗ ꯨꯀꯨꯟꯊ꯭ꯔꯥ ꯀꯨꯟꯊ꯭ꯔꯥꯒꯤ ꯃꯅꯨꯡꯗ ꯍꯥꯏꯌꯨ
ꯀꯨꯟꯊ꯭ꯔꯥꯒꯤ ꯃꯅꯨꯡ ꯑꯗꯨꯗꯤ ꯌꯥꯝꯃꯜꯂꯤꯍꯦ ꯌꯥꯝꯃꯦ ꯌꯥꯝꯃꯦ
ꯑꯁ ꯌꯥꯎꯒꯗꯧꯔꯕꯅꯤꯅꯦ ꯑꯗꯨꯗ ꯑꯩꯅ ꯍꯦꯛ ꯍꯥꯏꯕꯃ
ꯑꯩꯒꯤꯗꯤ ꯇꯨꯗꯤ ꯇꯨꯡꯗꯤ ꯐꯥꯏꯕ ꯁꯨꯔꯦ
ꯑꯉꯥꯡꯅꯤꯀꯣ
ꯅꯠꯇꯦꯍꯦ ꯅꯪꯅ ꯑꯉꯥꯡ ꯑꯣꯏꯔꯝꯒꯅꯤ
ꯍꯥꯏ ꯑꯣꯏꯗꯦ ꯑꯣꯏꯗꯦ